ꯇꯥꯏꯌꯦ
ꯄꯨꯡꯈꯩ ꯇꯨꯝꯃꯨꯔꯕ
ꯍꯣꯏꯌꯦ ꯑꯩꯁꯦ ꯇꯨꯝꯕꯗ ꯇꯨꯝꯕꯗ ꯇꯨꯝꯕꯗ ꯁꯤꯒꯦ ꯇꯧꯋꯦ ꯍꯥꯏꯕ ꯑꯗꯨꯝ ꯃꯤꯀꯞ ꯊꯣꯛꯑꯁꯨ ꯍꯧꯒꯠꯄ ꯉꯝꯗꯕꯒꯤ ꯑꯗꯨꯝ ꯇꯨꯝꯁꯟꯕꯤꯗꯣ ꯑꯗꯨꯃꯥꯏꯅ ꯇꯧꯕꯒꯤ ꯑꯩꯁꯦ ꯑꯗꯨꯝ ꯀꯨꯏꯅ ꯇꯨꯝꯃꯨꯔꯦ ꯅꯪꯗꯤ ꯀꯩ ꯇꯧꯔꯝꯃꯤꯅꯣ
ꯐꯣꯟ ꯌꯦꯉꯝꯕꯅꯦ
ꯐꯣꯟ ꯀꯨꯏꯅ ꯌꯦꯡꯕꯁꯦ ꯃꯤꯠ ꯅꯨꯡꯉꯥꯏꯇꯕꯅꯤꯀꯣ ꯅꯪ ꯃꯤꯠ ꯅꯨꯡꯉꯥꯏꯇꯕ ꯀꯩꯝ ꯇꯧꯗ꯭ꯔꯣ
ꯇꯧꯗꯦ ꯑꯩꯈꯣꯏꯗꯤ ꯃꯤꯠꯁꯦ ꯈꯔ ꯐꯕ ꯍꯥꯏꯇꯥꯔꯦꯀꯣ ꯑꯗꯨꯗꯨꯅ ꯑꯗꯨꯒꯨꯝꯕꯁꯦ ꯀꯌꯥ ꯀꯩꯝ ꯇꯧꯗꯦ ꯍꯥꯏꯔꯤꯕ
ꯑꯣ ꯃꯤꯠ ꯌꯥꯝ ꯐꯩꯌꯦꯕ
ꯍꯣꯏ ꯃꯤꯠꯁꯦ ꯃꯁꯥꯏ ꯈꯔ ꯐꯩꯌꯦꯕ ꯑꯩꯈꯣꯏꯗꯤꯀꯣ ꯑꯗꯨꯅ ꯐꯅꯌꯥꯝ ꯌꯦꯡꯉꯁꯨ ꯀꯩꯝ ꯇꯧꯗꯦ ꯍꯥꯏꯔꯤꯕꯀꯣ
ꯃꯤꯠ ꯐꯅꯕ ꯃꯍꯤ ꯃꯁꯥꯛ ꯀꯔꯤ ꯀꯔꯤꯒ ꯆꯥꯕꯤꯒꯦ
ꯑꯁ ꯑꯗꯨꯒꯨꯝꯕꯗꯤ ꯇꯧꯗꯦꯗ ꯃꯁꯥꯒꯤ ꯐꯅ ꯊꯣꯛꯂꯛꯄꯖꯥꯠꯅꯤ ꯈꯣꯏꯁꯦ ꯍꯥꯏꯇꯥꯔꯦ
ꯑ ꯄꯣꯛꯂꯛꯄꯗ ꯌꯥꯎꯔꯛꯄ ꯅꯦ ꯀꯣꯃꯤꯗꯤ
ꯑꯣ ꯍꯦꯛ ꯈꯔ ꯇꯧꯔꯛꯀꯅꯤꯌꯦ
ꯏ ꯇꯧꯕꯁꯦ ꯌꯥꯝ ꯂꯩꯌꯦ
ꯑꯁ ꯋꯥꯁꯦ ꯍꯥꯏꯗꯤ ꯍꯥꯏꯅꯤꯡꯕꯅꯦ ꯑꯗꯣ ꯅꯪꯒꯤ ꯅꯝꯕꯔ ꯑꯃ ꯍꯥꯞꯄꯦ ꯍꯥꯏꯗꯅꯦ
ꯑ ꯍꯥꯄꯦ
ꯑꯗꯨꯗꯒꯤ ꯑꯃꯨꯛ ꯃꯔꯤꯔꯛ ꯇꯧꯕ ꯌꯥꯅꯤꯌꯦ
ꯑ ꯑꯗꯨꯏꯗꯨꯗꯤꯅꯦ ꯇꯧ ꯑꯍꯥ ꯑꯗꯨꯗꯤ ꯀꯣꯒꯤ ꯅꯠꯇꯤꯌꯦ
ꯑꯗꯨ ꯅꯪ ꯀꯣꯟꯜꯗꯤ ꯄꯤꯔꯛꯇ꯭ꯔꯣ ꯑꯩꯁꯦ
ꯑꯗꯨꯏꯗꯨꯗꯤ ꯄꯤꯔꯛꯇꯦ ꯑꯩꯒꯤꯗꯨ ꯂꯣꯏꯗ꯭ꯔꯤꯌꯦ ꯍꯧꯖꯤꯛꯀꯤꯗꯣ ꯀꯩꯅꯣꯒꯤꯗꯣ ꯂꯣꯏꯗ꯭ꯔꯤꯌꯦ ꯑ ꯃꯣꯏꯒꯤꯗꯣ ꯃꯣꯏꯅ ꯄꯤꯔꯛꯄ ꯊꯕꯛꯇꯣ ꯂꯣꯏꯇ꯭ꯔꯤꯌꯦ ꯋꯥ ꯈꯪꯗꯦ ꯑꯩꯅ ꯊꯕꯛ ꯇꯧꯕ ꯌꯥꯝ ꯉꯝꯖꯗ꯭ꯔꯕ ꯀꯩꯅꯣ ꯈꯪꯗꯦ ꯑꯩꯁꯦ ꯑꯩꯈꯣꯏ ꯀꯩꯅꯣꯅ ꯉꯥꯡꯉꯛꯑꯦ ꯍꯥꯏꯕ ꯊꯕꯛ ꯐꯖꯅ ꯇꯧꯗꯦ ꯃꯤ ꯍꯦꯟꯅ ꯊꯨꯅ ꯇꯧꯋꯦꯅ
ꯑꯗꯣ ꯅꯪꯒꯤꯁꯦ ꯍꯥꯏꯗꯤꯅꯦ ꯅꯪꯉꯣꯟꯗ ꯑꯩꯅ ꯍꯣꯏ ꯋꯥꯔꯤ ꯁꯥꯟꯅꯗ꯭ꯔꯒꯁꯨ ꯅꯪꯉꯣꯟꯗꯗꯤ ꯃꯔꯤꯔꯛꯇꯤ ꯍꯦꯜꯂꯦꯗꯅ ꯅꯍꯥꯟ ꯅꯍꯥꯟꯁꯨ ꯇꯧꯋꯤꯗꯅ ꯅꯍꯥꯟꯁꯨ ꯇꯧꯕꯗ ꯀꯩꯅꯣ ꯇꯧꯋꯤꯗꯅ ꯌꯥꯗꯕꯒꯤ ꯑꯣꯛꯅꯗꯦꯗꯅ
ꯎꯝ
ꯑꯗꯣ ꯍꯥꯏꯗꯤ ꯅꯪꯅ ꯇꯧꯗꯤ ꯇꯧꯔꯤꯅꯤꯅ ꯅꯪꯉꯣꯟꯗ ꯑꯍꯨꯝꯂꯛ ꯇꯧꯔꯒ ꯃꯣꯏꯒꯤ ꯃꯦꯝꯕꯤ ꯈꯣꯠꯄꯤꯗꯤ ꯇꯧꯔꯤꯅꯤꯅ ꯑꯗꯨꯗꯨꯅ ꯂꯧꯒꯗ꯭ꯔꯗꯤ ꯈꯪꯗꯦ ꯑꯗꯣ ꯑꯩꯒꯤꯗꯤ ꯍꯥꯏꯔꯣ
ꯑꯗꯨꯏꯗꯣ ꯑꯃ ꯑꯩꯈꯣꯏꯒꯤ ꯄꯤꯁꯜꯂꯣꯅ ꯇꯧꯕꯗꯣ ꯑꯦꯁꯅ ꯍꯧꯕꯗꯣ ꯑꯗꯨꯗꯨꯗ ꯅꯝꯕꯗꯣ ꯀꯥꯍꯧꯋꯦꯕ ꯑꯩꯗꯤ ꯃꯌꯥꯝ ꯑꯃ ꯑꯗꯨꯏꯗ ꯅꯝꯒꯗꯕꯅꯤ ꯍꯥꯏꯌꯦꯕ ꯑꯗꯨꯝ ꯇꯧꯕ ꯇꯧꯕ ꯂꯣꯏꯕꯒ ꯑꯗꯨ ꯅꯝꯗ꯭ꯔꯗꯤ ꯀꯩ ꯇꯧꯗꯕ ꯃꯥꯜꯂꯦ ꯀꯩꯁꯨ ꯇꯧꯗꯕ ꯃꯥꯜꯂꯦ ꯑꯗꯣ ꯑ ꯅꯍꯥꯟ ꯆꯠꯇꯕꯗꯨꯗꯤ ꯂꯧꯔꯣꯏꯗ꯭ꯔꯤꯅꯦ ꯋꯥꯔꯤ ꯁꯥꯟꯅꯈꯤꯕ ꯗꯣ ꯑꯗ ꯈꯤꯇꯪ ꯑꯣꯏꯅ ꯂꯧꯕꯒꯤ ꯋꯥꯔꯤ ꯒꯤ ꯃꯍꯥꯌꯦ ꯑꯗ ꯑꯩꯁꯨ ꯗꯥꯏꯔꯦꯛ ꯆ ꯆꯥꯕꯗꯤ ꯈꯪꯗꯤ ꯈꯪꯗꯦ ꯇꯨꯁꯨ ꯑ ꯑꯩꯅꯁꯨꯅꯦ ꯅꯍꯥꯟ ꯑꯗꯨꯃꯥꯏꯅ ꯆꯠ ꯐꯠꯇꯕꯤꯗ ꯇꯧꯕꯒꯤ ꯃꯔꯤꯔꯛ ꯍꯦꯜꯂꯦꯕ ꯑꯗꯨꯁꯨ ꯑꯗꯨꯝ ꯌꯥꯈꯤꯌꯦ ꯑꯗꯨꯃꯥꯏꯅ ꯇꯧꯔꯒ
ꯍꯣꯏ ꯌꯥꯎꯕ ꯌꯥꯔꯗꯤ ꯌꯥꯔꯅꯦ ꯑꯗꯨꯕꯨꯗꯤ ꯑꯗꯨꯝ ꯍꯪꯉꯤꯅꯦ ꯑꯩꯒꯤꯁꯨ ꯑꯗꯣ ꯑꯩꯒꯤꯗꯤ ꯅꯝꯕꯔ ꯑꯃ ꯍꯥꯞꯄꯦꯕ ꯎꯝ ꯑꯩꯅ ꯍꯥꯏꯕꯗꯣ ꯑꯩꯈꯣꯌ ꯏꯃꯒꯤ ꯅꯝꯕꯔ ꯑꯃ ꯍꯥꯞꯄꯦ ꯍꯥꯏꯕꯗꯣ ꯑꯗꯨꯗꯨꯅ ꯑꯗꯨꯗꯨꯅ ꯑꯗꯨꯗ ꯑꯗꯨꯝ ꯑꯗꯨꯗꯨꯗꯒꯤ ꯑꯃꯛ ꯃꯔꯤꯔꯛ ꯑꯃꯨꯛ ꯇꯧꯕꯗꯤ ꯌꯥꯅꯤꯕ
ꯑꯪ ꯌꯥꯅꯤ ꯅꯪꯒꯤ ꯍꯧꯖꯤꯛꯀꯤ ꯑꯣꯏꯅ ꯄꯤꯔꯛꯄꯈꯩꯗꯣ ꯅꯪ ꯂꯣꯏꯔꯒ ꯑꯃꯨꯛ ꯋꯥꯔꯤ ꯁꯥꯟꯅꯕꯒꯤ ꯑꯃꯨꯛ ꯄꯤꯔꯛꯄ ꯑꯣꯏꯔ ꯒꯗꯤ ꯌꯥꯅꯤ ꯑꯗꯣ ꯑꯩ
ꯑꯩꯗꯤ ꯄꯤꯔꯛꯑꯦꯕ ꯑꯗꯨꯝ ꯃꯣꯏꯅ ꯍ ꯍꯧꯕꯒꯤꯗꯨꯒ ꯋꯥꯔꯤ ꯁꯥꯟꯅꯕꯒꯤꯒ ꯍꯟꯗꯣꯛꯄꯒꯤꯗꯨꯒ ꯄꯤꯔꯛꯑꯦꯕ ꯑꯗꯨꯒꯤꯅꯦ ꯑꯩ ꯅꯪꯉꯣꯟꯗ ꯍꯥꯏꯁꯤ ꯅꯪꯒꯤ ꯄꯤꯔꯛ
ꯑꯦ ꯑꯩꯒꯤꯗꯤ ꯄꯤꯔꯛꯈꯤꯗ꯭ꯔꯦ ꯃꯣꯏꯗ ꯀꯥꯎꯕꯒꯤꯔ ꯅꯠꯇ꯭ꯔꯒꯅ ꯀꯩꯅꯣ ꯇꯧꯕꯒꯤꯔ ꯈꯪꯗ꯭ꯔꯦ ꯑꯩꯗꯁꯨ ꯈꯔ ꯐꯖꯅ ꯑꯩꯁꯦ ꯃꯇꯝꯁꯦ ꯐꯖꯅ ꯁꯤꯖꯤꯟꯅꯕꯁꯦ ꯉꯝꯗ꯭ꯔꯦꯕ ꯍꯧꯖꯤꯛꯁꯦ ꯑꯩ ꯌꯨꯝ ꯑꯃꯨꯛ ꯆꯠ ꯑꯗꯩꯗꯤ ꯍꯣꯁꯇꯦꯜꯗ ꯑꯃꯨꯛ ꯂꯥꯛ ꯑꯁꯦꯡꯕꯒꯤꯗꯤ ꯍꯧꯖꯤꯛ ꯑꯩꯁꯦ ꯍꯣꯁꯇꯦꯜꯗ ꯂꯩꯌꯦꯕꯀꯣ ꯑꯩꯁꯦ ꯌꯨꯝꯗ ꯂꯩꯇꯕ ꯀꯨꯏꯔꯦꯕ ꯑꯗꯣ ꯍꯣꯁꯇꯦꯜꯗ ꯂꯩꯕꯁꯤ ꯁꯤꯒꯤ ꯑꯩꯁꯦ ꯌꯨꯝꯗ ꯑꯃꯨꯛ ꯆꯠꯅꯤꯡꯕ ꯌꯨꯝꯗ ꯆꯠꯂꯨꯔꯒꯅ ꯑꯃꯨꯛ ꯍꯜꯂꯛꯅꯤꯡ ꯐꯠꯇꯕ ꯁꯨꯃꯥꯏꯅ ꯁꯨꯝ ꯇꯧꯕ ꯑꯗꯨꯗꯨꯒꯤ ꯅꯦ ꯑꯥ ꯃꯇꯝꯁꯦ ꯐꯖꯅ ꯄꯤꯕꯁꯦ ꯉꯝꯗ꯭ꯔꯕ ꯑꯗꯨꯏ ꯊꯕꯛꯁꯦ ꯁꯦ ꯌꯥꯝ ꯄꯥꯛꯅ ꯇꯧꯗ꯭ꯔꯦꯕ ꯑꯗꯨꯗꯨꯒꯤ ꯊꯣꯛꯂꯛꯇꯕꯅꯦ ꯑꯩꯉꯣꯟꯗ ꯗꯤꯀꯦꯝꯇ
ꯑꯗꯨꯒꯨꯝꯕꯩꯁꯨ ꯑꯣꯏꯔꯝꯕ ꯌꯥꯏ ꯈꯪꯗꯦ ꯑꯗꯣ ꯑꯩꯕꯨꯗꯤ ꯀꯩꯝ ꯇꯧꯗ꯭ꯔꯤ ꯑꯩ ꯑꯩꯁꯨ ꯅꯍꯥꯟꯒꯤ ꯀꯩꯅꯣ ꯇꯧꯕꯗꯒꯤ ꯉ ꯉꯔꯥꯡ ꯈꯔ ꯇꯧꯕꯗꯨ ꯃꯉꯥꯏꯔꯦ ꯇꯧꯔꯤꯁꯦ
ꯑꯗꯣ ꯅꯪꯕꯨ ꯀꯩꯀꯩ ꯍꯣꯠꯅꯔꯤꯒꯦ ꯀꯩꯀꯩ ꯇꯧꯔꯤꯒꯦ
ꯑꯩꯕꯨ ꯀꯩꯀꯩ ꯍꯣꯠꯅꯗꯣꯔꯤꯒꯦ ꯂꯩꯔꯤ ꯑꯗꯨꯝ ꯑꯩ ꯀꯩꯅꯣꯁꯨ ꯂꯣꯏꯁꯤꯟꯈ꯭ꯔꯕꯅꯤ ꯑꯦꯛꯖꯥꯝꯁꯨ ꯂꯣꯏꯁꯤꯟꯈ꯭ꯔꯕꯅꯤꯅ ꯍꯧꯖꯤꯛ ꯇꯨꯝꯕꯒ ꯆꯥꯕꯒ ꯐꯣꯟ ꯌꯦꯡꯕꯒ ꯇꯧꯔꯤ ꯑꯩꯒꯤ ꯊꯕꯛ ꯍꯥꯏꯕꯨ ꯍꯧꯒꯜꯂꯅꯤ ꯆꯥꯅꯕ ꯇꯧꯔꯅꯤ ꯑꯃꯨꯛ ꯇꯨꯝꯅꯕ ꯇꯧꯔꯅꯤ ꯑꯃꯨꯛ ꯐꯣꯟ ꯌꯦꯡꯒꯅꯤ
ꯀꯩꯅꯣ ꯑꯦꯛꯖꯥꯝ ꯍꯥꯏꯔꯤꯁꯦ ꯄꯨꯡꯂꯣꯏ ꯂꯣꯏꯔꯒ ꯍꯧꯖꯤꯛꯁꯦ ꯆꯠ ꯌꯨꯝꯗ ꯆꯠꯂꯁꯨ ꯌꯥꯔꯕꯣꯕ
ꯌꯥꯔꯦ ꯌꯥꯔꯦ ꯌꯥꯔꯦ ꯑꯩ ꯍꯧꯖꯤꯛ ꯄꯨꯡ ꯂꯣꯏꯔꯣꯏꯦꯕꯀꯣ ꯑꯗꯨꯅ ꯌꯨꯝꯗ ꯆꯠꯂꯁꯨ ꯌꯥꯔꯦ ꯍꯧꯖꯤꯛ
ꯀꯩꯅꯣ ꯌꯥꯝ ꯉꯜꯂꯦ ꯌꯥꯝ ꯊꯨꯏꯌꯦ ꯑꯗꯨꯗꯤ ꯀꯩꯅꯣ ꯍꯥꯏꯒꯤ ꯀꯥꯏꯅ ꯕꯤꯗꯥꯏꯒꯤ ꯊꯧꯔꯝꯒꯗꯤ ꯇꯧꯈ꯭ꯔꯕꯣ
ꯀꯥꯏꯅꯕꯤꯗꯥꯏ ꯑꯦ ꯊꯧꯔꯝꯒ ꯇꯧꯗ꯭ꯔꯤꯗ
ꯀꯔꯝ ꯀꯥꯟꯗ ꯇꯧꯗꯣꯏꯅꯣ ꯑꯗꯨꯅ
ꯈꯪꯗꯦ ꯑꯗꯨꯒ ꯃꯅꯤꯟꯒ ꯑꯝꯇ ꯅꯥꯏꯗꯦ ꯀꯃꯥꯏꯅ ꯇꯧꯔꯤꯅꯣ ꯈꯪꯗꯦ
ꯌꯥꯝ ꯉꯜꯂꯦ ꯑꯗꯨ ꯀꯩꯗꯧꯕꯩꯅꯣ ꯑꯇꯩꯗꯤ ꯑꯇꯣꯞꯄꯗꯤ ꯑꯣ ꯑꯁ ꯂꯣꯏꯁꯤ ꯂꯣꯏꯅꯔꯦ ꯍꯥꯏꯕꯗꯤ ꯍꯥꯏꯕꯦ ꯑꯗꯨꯑꯣꯁꯨ ꯑꯁ ꯅꯨꯡꯉꯥꯏꯇꯦ ꯆꯠꯈ꯭ꯔꯗꯤ ꯑꯥ
ꯑꯦ ꯂꯩꯒꯅꯦꯍ ꯈꯔ ꯂꯩꯒꯅꯤ ꯃꯊꯪ ꯊꯥ ꯃꯊꯪ ꯊꯥꯁꯦ ꯈꯪꯗꯦ ꯃꯦꯕꯤꯅꯦ ꯍꯟꯗꯛ ꯊꯥꯕꯨꯗꯤ ꯂꯩꯕ ꯌꯥꯏꯕꯀꯣ ꯑꯩ ꯑꯦꯛꯖꯥꯝ ꯑꯃ ꯊꯥꯗꯧ ꯂꯩꯌꯦꯦꯕ ꯑꯗꯨ ꯊꯥꯕꯒꯤꯗ ꯂꯩꯈꯤꯅꯤ ꯑꯗꯨꯒ ꯈꯪꯗꯦ ꯃꯊꯪ ꯊꯥꯗꯤ ꯑꯃꯨꯛ ꯈꯪꯗꯦ ꯑꯩ ꯃꯦ ꯕꯤꯗ ꯂꯩꯔꯤꯕ
ꯃꯊꯪ ꯊꯥꯗꯨꯁꯨ ꯂꯩꯔꯣ ꯑꯩꯈꯣꯏꯁꯨ ꯑꯦꯛꯖꯥꯝ ꯂꯣꯏꯔꯛꯄꯒ ꯂꯥꯡ ꯍꯥꯏꯗꯤ ꯈꯔ ꯄꯨꯜꯍꯧꯕ ꯌꯥꯅꯕ
ꯄꯨꯂꯁꯤ ꯀꯩꯅꯣ ꯍꯧꯖꯤꯛ ꯑꯩ ꯍꯧꯖꯤꯛꯟꯅꯩ ꯑꯩ ꯀꯩꯅꯣꯁꯨ ꯋꯥꯠꯂꯤ ꯄꯨꯟꯕ ꯌꯥꯏ ꯀꯩꯅꯣ ꯍꯧꯖꯤꯛ
ꯌꯥꯏꯌꯦ ꯑꯗꯨ ꯑꯣꯏꯔꯁꯨ ꯑꯦꯛꯖꯥꯝ ꯂꯣꯏꯔꯒ ꯐꯨꯂꯗꯤ ꯍ ꯌꯥꯝ ꯅꯨꯡꯉꯥꯏꯗꯅ ꯑꯁ ꯑꯗꯨꯗ ꯑꯩꯗꯤ ꯀꯩꯅꯣꯝꯃ ꯍꯥꯏꯒꯦ ꯑꯗꯨꯗꯤ ꯑꯩ ꯀꯥꯎꯋꯦ ꯑꯩꯅ ꯅꯍꯥꯟ ꯑꯩꯈꯣꯏꯒꯤ ꯑꯃ ꯂꯩꯇ꯭ꯔꯥ ꯆꯥꯛ ꯆꯥꯕꯗ ꯑꯃ ꯌꯥꯎꯕꯗꯣ
ꯑ
ꯑꯗꯨꯗꯣ ꯑꯩꯁꯦ ꯅꯍꯥꯟ ꯌꯨꯝ ꯆꯠꯄꯗ ꯄꯨꯔꯛꯀꯦꯅ ꯇꯧꯔꯒ ꯑꯃꯨꯛꯀꯁꯨ ꯑꯃꯨꯛ ꯄꯨꯔꯛꯇ꯭ꯔꯦ ꯍꯥꯏꯕ ꯑꯩꯁꯦ ꯀꯥꯎꯔꯒ ꯑꯩꯅꯗꯤ ꯅꯣꯏ ꯀꯨꯏꯈꯤꯗꯣꯏꯕ ꯃꯥꯟꯕꯒꯤ
ꯏꯁꯅꯪ ꯅꯪ ꯅꯌꯨꯝꯗ ꯑꯃꯨꯛꯀꯟꯅ ꯊꯥꯗꯕ ꯌꯥꯔꯦ ꯕꯔꯥ ꯄꯤꯒ ꯂꯥꯛ ꯇꯂ ꯂꯥꯛꯑꯣ ꯑꯃꯨꯛꯀ
ꯍꯥꯏꯩꯃ ꯑꯩ ꯌꯥꯝ ꯆꯥꯛꯑꯦ ꯀꯃꯥꯏ ꯇꯧꯅꯤ
ꯆꯠꯂꯨ ꯆꯠꯂꯨ ꯌꯨꯝꯗꯥ ꯑꯃꯨꯛꯀ ꯂꯥꯛꯑꯣꯕ ꯑꯗꯨꯒ ꯑꯩꯈꯣꯏ ꯂꯣꯏꯔꯦ ꯑꯩꯒꯤꯗꯤ ꯂꯣꯏꯔꯦ ꯀꯩꯅꯣꯒꯤꯅ ꯍꯌꯦꯡ ꯍꯪꯆꯤꯠ ꯂꯣꯏꯔꯅꯤ ꯍꯌꯦꯡ ꯍꯪꯆꯤꯠꯇ ꯂꯣꯏꯔꯅꯤ ꯃꯥꯒꯤꯁꯨ ꯑꯗꯨꯗꯨꯒ ꯑꯩꯈꯣꯏꯒꯤ ꯑꯃ ꯅꯣꯠ ꯕꯨꯛ ꯄꯤꯈꯠꯄꯤꯗꯣ ꯕꯨꯛ ꯁꯥꯔ ꯄꯤꯈꯠꯄꯤꯗꯣ ꯑꯗꯨ ꯏꯟꯈꯠꯂ ꯂꯣꯏꯔꯦ ꯑꯗꯨꯝ ꯂꯣꯏꯔꯦ ꯈꯤꯛꯇꯪ ꯂꯣꯏꯔꯒꯨꯝꯕꯅꯦꯗ ꯍꯧꯖꯤꯛ ꯂꯩꯔꯤꯁꯤꯁꯨ ꯄꯨꯔꯥ ꯂꯣꯏꯔꯒꯨꯝꯕꯅꯦ ꯑꯩ ꯀꯩꯝꯇ ꯇꯧꯅꯤꯡꯉꯥꯏ ꯂꯩꯇ꯭ꯔꯦꯕ
ꯑꯁ ꯑꯗꯨꯗꯤ ꯑꯩꯒꯤ ꯄꯥꯒꯗꯕ ꯏꯒꯗꯕ ꯃꯌꯥꯝꯁꯦ ꯈꯔ ꯇꯧꯃꯤꯟꯅꯕꯅ ꯐꯗꯧꯔꯤ ꯑꯣ ꯅ ꯄꯥꯒꯗꯕꯨꯗꯤ ꯌꯥꯔꯣꯏ ꯏꯒꯗꯕ
ꯎ ꯏ ꯩꯚꯨꯗꯤ ꯏ ꯩꯚꯨꯗꯤ ꯃ ꯃꯇꯦꯡ ꯄꯥꯡꯕꯤꯒꯦ ꯄꯥꯕꯩꯗꯨꯗꯤ ꯎꯄ ꯂꯩꯇꯦ ꯄꯥꯕꯩꯗꯨꯗꯤ ꯅꯁꯥꯒꯤ ꯊꯕꯛꯅꯦꯀꯣ ꯑꯗꯨꯝꯗꯤ
ꯍꯣꯏ ꯆꯨꯝꯃꯦ
ꯍꯥꯏꯗꯤ ꯑꯩꯅ ꯄꯥꯔꯁꯨ ꯅꯉꯣꯟꯗ ꯀꯩꯝ ꯀꯥꯟꯅꯅꯕꯅ ꯍꯥꯏꯕ ꯑꯩꯅ ꯄꯥꯅꯕ ꯆꯪꯅꯤ ꯍꯥꯏꯕꯗꯤ ꯄꯥꯕꯤꯔꯛꯀꯦꯅꯦ ꯑꯗꯣ ꯑꯩꯅ ꯄꯥꯔꯁꯨ ꯀꯩꯝꯇ ꯆꯪꯉꯣꯏꯗꯕꯅꯤꯅ
ꯇꯜꯂꯦ ꯌꯥꯝꯅ ꯀꯩꯅꯣ ꯇꯧꯋꯦ ꯑ ꯑꯩꯒꯤꯗꯤ ꯂꯥꯏꯔꯤꯛꯁꯦ ꯏꯒꯗꯕ ꯃꯈꯩꯗꯨꯁꯨ ꯑꯩꯅ ꯑꯌꯥꯝꯕ ꯂꯣꯏꯅ ꯏꯊꯣꯛꯄꯁꯦ ꯂꯣꯏꯈ꯭ꯔꯦꯅꯦ ꯑꯗꯣ ꯍꯌꯦꯡ ꯑꯩꯈꯣꯏꯒꯤꯁꯨ ꯅꯍꯥꯟ ꯂꯥꯏꯕ꯭ꯔꯦꯔꯤ ꯆꯠꯂ ꯆꯠꯂꯒ ꯌꯦꯡꯉꯨꯕ ꯃꯈꯩꯗꯣ ꯑꯗꯨꯗꯨꯒꯤ
ꯎꯝ
ꯀꯩꯅꯣꯗꯨꯗꯤ ꯏꯗ꯭ꯔꯤꯕ ꯑꯗꯨ ꯏꯀꯥꯟꯗ ꯍꯥꯏꯔꯛ ꯀꯦ ꯏꯃꯤꯟꯅꯔꯛꯁꯦ ꯍꯥꯏꯗꯤ ꯁꯦꯝꯃꯤꯟꯅꯁꯦꯕ
ꯍꯣꯏ ꯍꯣꯏ ꯁꯦꯝꯃꯤꯅꯣ ꯁꯦꯝꯃꯤꯅ ꯅꯪꯅ ꯍꯥꯏꯗ꯭ꯔꯗꯤ ꯀꯗꯥꯏꯗꯒꯤ ꯑꯩ ꯈꯪꯗ꯭ꯔꯤꯒꯦ ꯅꯣꯏꯒꯤꯗꯨꯕꯣ
ꯍꯣꯏ ꯆꯨꯝꯃꯦ ꯑꯗꯨꯁꯨ ꯑꯩꯁꯨ ꯑꯗꯨꯏꯗꯣ ꯑꯩꯈꯣꯏꯗꯣ ꯀꯨꯏꯗꯝꯃꯦ ꯃꯤ ꯀꯩꯁꯤꯗ ꯁꯦꯝꯅꯗꯕꯒꯤꯅꯦ ꯁꯨꯝ ꯂꯩꯊꯣꯛꯏꯅꯦ ꯄꯦꯇꯤꯡ ꯑꯁꯦꯡꯕꯩ ꯍꯥꯏꯔꯗꯤ ꯍꯧꯖꯤꯛꯀꯤꯁꯦ ꯑꯥ ꯇꯧꯗꯅ ꯂꯩꯗꯅ ꯅꯝꯁꯤꯜꯂꯒ ꯂꯩꯕ ꯑꯣꯏꯗꯣꯏꯅꯦꯕ ꯑꯗꯣ ꯑꯩꯁꯨ ꯍꯪꯅꯔ ꯑꯗꯨꯗꯨꯒ ꯍꯧꯖꯤꯛ ꯈꯔ ꯃꯇꯝ ꯍꯥꯡꯉꯤ ꯀꯥꯟꯁꯤꯗ ꯏꯊꯣꯛꯍꯧꯅꯕ ꯑꯩꯁꯨ ꯍꯥꯏ ꯍꯪꯅꯔꯒꯦ ꯍꯪꯅꯔꯒ ꯑꯝꯇ ꯁꯦꯝꯃꯤꯟꯅꯁꯦ ꯐꯖꯕ ꯂꯣꯟꯗ
ꯍꯣꯏ ꯁꯦꯝꯁꯦ ꯐꯖꯕ ꯋꯥꯍꯩ ꯋꯥ ꯇ ꯁꯍꯤꯇꯤꯌꯥ ꯍꯥꯞꯄꯒ ꯃꯥꯛ ꯃꯌꯥꯝ ꯐꯪꯅꯕ ꯑꯗꯣ ꯅꯪ ꯅꯌꯨꯝ ꯆꯠꯂꯔꯣꯏꯗ꯭ꯔꯣ ꯑꯗꯨꯗꯤ
ꯑ ꯑꯩꯁꯦ ꯌꯨꯝ ꯆꯠꯄꯁꯦ ꯍꯌꯦꯡ ꯁꯨꯇꯤ ꯊꯥꯕ ꯃꯇꯝꯗꯣ ꯑꯗꯨ ꯅꯠꯇ꯭ꯔꯗꯤ ꯆꯠꯇꯧꯕ ꯃꯥꯟꯗ꯭ꯔꯦ ꯆꯠꯂꯨꯕꯗꯁꯨ ꯉꯥꯏꯅꯤꯅ ꯑꯩ ꯀꯃꯥꯏꯅ ꯇꯧꯅꯤ
ꯅꯪ ꯌꯥꯝ ꯐꯠꯂꯣꯏꯗꯕ ꯑꯉꯥꯡ ꯑꯃ ꯑꯣꯏꯔꯅꯤ ꯅꯪ
ꯂꯣꯏꯔꯝꯃꯒꯅꯤ ꯍꯟꯗꯛ ꯊꯥꯁꯤꯗ ꯂꯣꯏꯔꯝꯃꯒꯅꯤ ꯍꯥꯏꯕꯗꯨꯗꯤ ꯋꯥꯈꯟꯗꯣ ꯈꯜꯂꯨꯗꯕ ꯁꯨꯝ ꯂꯩꯒꯗꯧꯕ ꯋꯥꯠꯂꯤꯕꯒꯤ ꯇꯥꯏꯞꯇ ꯑꯃ ꯈꯟꯕ ꯑꯗꯨ ꯅꯍꯥꯟ ꯑꯩꯁꯦ ꯂꯥꯛꯑꯝꯗꯥꯏꯗ ꯈꯟꯗꯤ ꯈꯟ ꯂꯦꯞꯄ ꯄꯨꯈ꯭ꯔꯁꯤꯔꯅꯗꯤ ꯑꯗꯨ ꯀꯥꯟꯁꯤꯗꯅꯦ ꯍꯥꯏꯗꯤ ꯑꯁ ꯌꯨꯝ ꯂꯥꯛꯇꯧꯕꯁꯨ ꯀꯨꯏꯗ꯭ꯔꯦ ꯑꯗꯩꯗꯤ ꯌꯥꯝ ꯀꯨꯏꯅꯁꯨ ꯂꯩꯔꯤꯛꯗꯧꯕ ꯅꯠꯇ꯭ꯔꯦ ꯍꯣꯁꯇꯦꯜꯗ ꯍꯥꯏꯕꯗꯤ ꯁꯨꯇꯤ ꯊꯥꯈ꯭ꯔꯗꯧꯕꯅꯤꯅ ꯌꯨꯝ ꯌꯨꯝ ꯆꯠꯅꯈ꯭ꯔꯅꯤ ꯑꯗꯨ ꯍꯜꯂꯛꯑꯒ ꯑꯗꯨ ꯍꯜꯂꯛꯄꯗ ꯑꯣꯏꯅ ꯄꯨꯕꯅ ꯐꯔꯅꯤ ꯈꯜꯂꯒ ꯄꯨꯔꯛꯇꯕꯅꯤ ꯍꯥꯏꯕ
ꯑꯃꯨꯛ ꯀꯩꯅꯣ ꯗꯦꯠ ꯐꯤꯐꯇꯤꯟꯗꯒꯤ ꯑꯃꯨꯛ ꯀꯩꯅꯣ ꯇꯧꯔꯅꯤ ꯍꯥꯏꯌꯦ ꯁꯃꯔ ꯚꯦꯀꯦꯁꯟ
ꯍꯣꯏ ꯑꯗꯨ ꯊꯥꯔꯅꯤ ꯍꯥꯏꯕꯗꯣ ꯑꯗꯨꯗꯨꯒꯤ ꯌꯨꯝ ꯆꯠꯅꯔꯗꯧꯅꯤꯅ ꯃꯤꯈꯩ ꯆꯠꯅꯈꯤꯗꯧ ꯃꯥꯟꯕ ꯑꯗꯨꯗꯨꯒꯤ ꯑꯩꯅ ꯈꯜꯂꯤꯁꯤ ꯑꯦꯛꯖꯥꯝ ꯂꯣꯏꯗ꯭ꯔꯤꯕ ꯃꯥꯟꯕ ꯑꯗꯨ ꯋꯥꯠꯂꯤꯕ ꯃꯥꯟꯕꯒꯤ ꯇꯨ ꯍꯜꯂꯛꯀꯥꯟꯗ ꯑꯣꯏꯅ ꯄꯨꯔꯛꯀꯦꯅ ꯈꯟꯕ
ꯎꯝ ꯑꯩ ꯆꯠ ꯆꯠꯈꯤꯔꯣꯏ ꯂꯩꯔꯅꯤ ꯑꯗꯨꯗꯤ ꯑꯗꯨꯒ ꯇꯥꯡ ꯀꯨꯟꯅꯤꯊꯣꯏꯗ ꯑꯗꯨꯗꯤ ꯀꯩꯅꯣ ꯑꯦꯛꯖꯥꯝ ꯊꯥꯔꯝꯃ ꯆꯠꯂꯅꯤ
ꯍꯣꯏ ꯌꯦꯡꯉꯁꯦ ꯍꯌꯦꯡ ꯀꯩ ꯀꯔꯝ ꯀꯥꯟꯗꯅꯣ ꯇꯥꯡ ꯇꯔꯥ ꯃꯔꯤꯗꯣ ꯑꯩ꯭ꯈꯣꯏ ꯆꯦ ꯂꯥꯛꯀꯅꯦꯗꯤ ꯍꯥꯏꯕꯅꯦꯕ ꯑꯗꯨꯀꯥꯟꯗ꯫ ꯄꯨꯍꯜꯂꯛꯄ꯭ꯔꯥ ꯌꯥꯕ꯭ꯔꯥ ꯌꯦꯡꯉꯒꯦ ꯑꯗꯨ ꯁꯤꯗ ꯄꯨꯔꯛꯑꯣ ꯍꯥꯏꯗꯧꯁꯦ ꯑꯩꯁꯦ ꯏꯗꯤ ꯏꯀꯥꯏꯁꯦ ꯆꯕ ꯍꯥꯏꯇꯥꯔꯦ ꯀꯩꯝꯕꯨꯗꯤ ꯍꯥꯏꯔꯛꯑꯣꯢ ꯃꯥꯅ ꯑꯩꯅ ꯍꯥꯏꯕꯨꯗꯤ ꯍꯥꯏꯔꯝꯕꯅꯦꯕ ꯍꯧꯖꯤꯛꯀꯤꯗꯣ ꯑꯩꯅ ꯄꯨꯔꯗꯣꯏꯅꯦ ꯄꯨꯔꯒꯦ ꯇꯧꯕꯅꯦ ꯍꯥꯏꯔꯒ ꯑꯗꯨꯗꯨ ꯑꯥ ꯑꯗꯨꯗꯨꯒ ꯑꯩꯁꯦ ꯌꯨꯝꯗ ꯍꯟꯕꯁꯤꯅ ꯈꯔ ꯂꯩꯔꯒ ꯅꯣꯡ ꯅꯤꯅꯤ ꯂꯩꯔꯒ ꯍꯜꯂꯒꯦ ꯑꯗꯨ ꯑꯣꯏꯔꯗꯤ ꯍꯂ ꯂꯥꯢꯟꯗ ꯑꯃ ꯇꯧꯔ ꯌꯦꯡꯉꯁꯤ ꯃꯑꯣꯡ ꯑꯃ ꯌꯥꯕ
ꯍꯣꯏ ꯌꯥꯕ ꯑꯃ ꯌꯦꯡꯉꯁꯦ ꯑꯗꯨꯕꯨꯗꯤ ꯌꯥ ꯑꯗꯨꯝ ꯌꯥꯅꯤꯗ ꯅꯠꯇ꯭ꯔꯥ
ꯌꯥꯍꯜꯂꯒ ꯂꯣꯏꯔꯦꯍꯦ
ꯍꯩ ꯍꯌꯦ ꯍꯥꯡꯆꯤꯠ ꯆꯠꯅꯤ ꯍꯥꯏꯕꯁꯨ ꯅꯠꯇꯦ ꯅꯠꯇ꯭ꯔꯥ
ꯎꯝ ꯗꯨ ꯈꯪꯗꯦꯅꯦ ꯑꯁ ꯁꯥꯟꯅ ꯁꯥꯕ ꯑꯗꯣ ꯊꯝꯃꯒꯦ
ꯍꯣꯏ ꯍꯣꯏ ꯊꯝꯃꯣ ꯊꯝꯃꯣ ꯃꯁꯥ ꯃꯊ
ꯉꯥꯏꯈꯨꯋꯑꯣ ꯅꯪꯅ ꯑꯣꯏꯅ ꯀꯛꯑꯒ ꯑꯣꯏꯅ ꯇꯧꯗꯣꯅꯦ
ꯑꯗ ꯃꯊꯟꯗ ꯗꯨꯝ ꯀꯛꯈꯔ꯭ ꯅꯤ ꯇꯨ ꯊꯝꯃꯦ